ꯄꯣ
ꯇꯥꯔꯦ
ꯎꯝ ꯀꯩꯗꯧꯔꯤꯅꯣ
ꯍꯤꯞꯄꯤꯅꯤ ꯏꯕꯦꯝꯃ ꯇꯧꯕꯝꯒ ꯈꯪꯗꯦ
ꯑꯩꯅ ꯉꯥꯡꯕꯁꯤ ꯏꯀꯣ ꯆꯠꯂꯤ ꯅꯪꯒꯤꯗꯣ
ꯑꯩꯉꯣꯟꯗꯗꯤ ꯀꯩꯝ ꯇꯧꯗꯦꯍꯦ ꯈꯥꯇꯪ ꯇꯞꯅꯕꯨꯗꯤ ꯇꯥꯏ
ꯑꯣ ꯑꯩꯗꯅ ꯑꯃꯨꯛ ꯏꯀꯣ ꯆꯠꯄ ꯑꯗꯨꯝ ꯌꯥꯖꯔꯅꯤ
ꯕꯖꯥꯔ ꯆꯠꯀꯦ ꯇꯧꯕꯅꯦꯕ ꯇꯟꯗꯅ ꯇꯣꯛꯈ꯭ꯔꯦ ꯐꯨꯔꯤꯠ ꯑꯝꯇ ꯂꯩꯒꯦ ꯇꯧꯅꯤ
ꯀꯩꯅꯣ ꯅꯣꯡ
ꯀꯩꯅꯣ ꯅꯣꯡ ꯇꯥꯗ꯭ꯔꯣ ꯇꯥꯗꯤꯌꯦ
ꯑꯩꯈꯣꯏ ꯁꯤꯗꯗꯤ ꯅꯣꯡ ꯌꯥꯝ ꯃꯪꯉꯤꯍꯦ
ꯅꯣꯡꯕꯨꯗꯤ ꯃꯪꯉꯦ ꯇꯥꯗꯤ ꯇꯥꯗꯕ ꯋꯥꯔꯤ ꯇꯥꯔꯒ ꯂꯩꯌꯦ ꯐꯣꯟ ꯌꯦꯡꯕꯗꯣ ꯃꯤꯠ ꯁꯣꯛꯅꯦꯅꯥ
ꯅꯪ ꯌꯨꯝ ꯆꯠꯂꯔꯣꯏ
ꯅꯪ ꯌꯨꯝ ꯆꯠꯂꯔꯣꯏꯗ꯭ꯔꯣ ꯍꯪꯆꯤꯠ ꯆꯠꯂꯒꯦ ꯇꯧꯅꯦ
ꯍꯣꯏ ꯌꯨꯝꯗ ꯆꯠꯈꯤꯕꯅ ꯐꯔꯦ ꯅꯠꯇ꯭ꯔꯗꯤ ꯍꯣꯁꯇꯦꯜꯗꯨ ꯏꯁꯤꯡꯁꯨ ꯌꯥꯝ ꯃꯣꯠꯂꯦ ꯑꯗꯨꯅ
ꯑꯧ ꯏꯁꯤꯡꯗꯣ ꯈꯨꯃꯣꯠ ꯑꯃ ꯇꯧꯔꯦ ꯃꯨꯕ ꯑꯃ ꯌꯥꯎꯔꯦ
ꯍꯣꯏ ꯑꯩ ꯉꯁꯥꯏ
ꯀꯩꯒꯤꯅꯣ ꯑꯅꯧꯕ ꯊꯥ ꯑꯅꯧꯕ ꯍꯦꯛ ꯊꯥꯕꯒ ꯑꯗꯨꯝ ꯃꯨꯔꯦ
ꯎꯝ ꯅꯪꯁꯨ ꯅꯍꯥꯟ ꯅꯣꯡꯃ ꯑꯦꯂꯔꯖꯤ ꯇꯧꯗ꯭ꯔꯥ ꯑꯩꯅ ꯑꯍꯥꯟꯕ ꯂꯥꯛꯄ ꯅꯨꯃꯤꯠ ꯇꯨꯁꯨꯅꯦ ꯑꯩ ꯅꯨꯃꯤꯗꯥꯡ ꯑꯦꯂꯔꯖꯤ ꯇꯧꯔꯤꯅꯦ
ꯍꯤꯗꯥꯛ ꯆꯥꯕꯔꯣ ꯅꯪ
ꯑꯗꯨꯝ ꯍꯤꯗꯥꯛꯀꯠ ꯆꯥꯗꯕꯤꯗ ꯈꯣꯠꯂꯒ ꯈꯥꯡꯉꯒ ꯑꯗꯨꯝ ꯂꯩꯔꯦ ꯑꯗꯨ ꯌꯥꯝ ꯀꯟꯅꯕꯨꯗꯤ ꯅꯠꯇꯦꯕ ꯈꯔ ꯃꯊꯪ ꯃꯊꯪ ꯄꯣꯈꯠꯂꯛꯑꯦ
ꯑꯩꯁꯨ ꯆꯠꯂꯅꯤ ꯍꯌꯦꯡꯐꯧꯇꯤ ꯂꯩꯒꯦ ꯇꯧꯕ ꯑꯩꯒꯤ ꯇꯐꯝꯒꯤꯗꯣ ꯑꯗꯨ ꯑꯃꯨꯛꯇ ꯌꯦꯡꯉꯨꯒꯤ ꯒꯦ ꯇꯧꯕꯅꯤ ꯀꯃꯥꯏꯅ ꯇꯧꯕꯅꯣꯗꯣꯅꯍꯥꯟ ꯑꯃꯨꯛꯇꯪ ꯆꯠꯄꯗꯤ ꯆꯠꯇ꯭ꯔꯤ
ꯎꯝ ꯌꯦꯡꯉꯣ ꯀꯃꯥꯏ ꯀꯃꯥꯏꯅ ꯇꯧꯕꯗꯨꯅꯣꯗ ꯑꯗꯨꯗꯤ ꯅꯪ ꯔꯦꯟꯇ ꯂꯩꯔꯗꯣꯏꯔꯣ
ꯂꯩꯔꯣꯏ ꯃꯣꯏꯒꯤꯁꯨ ꯂꯩꯐꯝꯗꯤ ꯄꯤꯑꯦꯕ ꯑꯗꯨꯁꯨ ꯌꯦꯡꯉꯛꯀꯦ ꯇꯧꯕ ꯃꯤ ꯀꯌꯥ ꯂꯩꯔꯤꯅꯣ ꯀꯥꯗꯨꯅ ꯀꯃꯥꯏꯅ ꯇꯧꯔꯤꯅꯣ ꯀꯩꯝ ꯅꯍꯥꯟꯗꯤ ꯌꯦꯡꯉꯛꯇꯦꯕ ꯑꯗꯨꯁꯨ ꯌꯦꯡꯒꯦ ꯇꯧꯕ ꯑꯗꯨ ꯂꯩꯅꯤꯡꯕꯩꯗꯤ ꯁꯤꯗ ꯂꯩꯅꯤꯡꯉꯦꯕ ꯍꯥꯏꯗꯤ ꯑꯩꯈꯣꯏ ꯁꯤꯗ ꯂꯩꯕꯁꯤꯗꯤ ꯑꯗꯨꯝ ꯅꯨꯡꯉꯥꯏꯖꯔꯦꯗꯅ
ꯑꯝ
ꯂꯩꯐꯝ ꯀꯩꯀꯩꯁꯦ ꯍꯥꯡꯅꯥ
ꯍꯣꯏ ꯑꯗꯨꯅꯦ ꯑꯁ ꯑꯗꯨꯅꯦ ꯁꯞꯖꯦꯛ ꯑꯃꯗ ꯑꯦꯠꯃꯤꯁꯟ ꯇꯧꯁꯜꯂꯒꯅꯦ ꯂꯩꯍꯧꯕꯅꯥ ꯐꯥꯗꯣꯏꯔꯥ ꯈꯪꯗ°
ꯑꯗꯨꯗꯨ ꯍꯥꯏꯗꯨ ꯃꯣꯏꯒꯤ ꯍꯧꯖꯤꯛꯀꯤ ꯃꯥꯔꯛꯇꯨ ꯊꯣꯛꯇ꯭ꯔꯗꯤ ꯑꯩꯈꯣꯏ ꯍꯧꯖꯤꯛ ꯑꯩꯈꯣꯏ ꯀꫭꯏꯛꯋꯦꯠ ꯊꯥꯍꯧꯗꯕꯅꯤꯅ ꯏꯟꯇꯔꯚꯤꯌꯨ ꯆꯠꯇ꯭ꯔꯗꯤ ꯌꯥꯔꯔꯣꯏ
ꯌꯥꯔꯣꯏ ꯑꯗꯩꯗꯤ ꯀꯩꯀꯩ ꯄꯦꯄꯔꯗ ꯍꯥꯡꯉꯤꯅꯣꯗꯣ ꯁꯕꯖꯦꯛꯇ ꯍꯥꯡꯕꯅꯣꯗꯣ
ꯑꯧ ꯑꯗꯨꯒꯨꯝꯕ ꯅꯣꯇꯤꯁꯀꯨꯝꯕꯗꯣ ꯇꯣꯏꯅ ꯌꯦꯡꯗꯗꯤ ꯌꯥꯔꯣꯏ
ꯎꯝ ꯆꯠꯂꯁꯨ ꯆꯠꯇ꯭ꯔꯁꯨ ꯌꯥꯕ ꯑꯗꯨꯒꯨꯝꯕ ꯑꯣꯏꯅ ꯊꯥꯖꯤꯟꯗ꯭ꯔꯗꯤꯀꯣ
ꯄꯩꯁꯥ ꯌꯥꯝꯗꯕ ꯗꯤꯄꯥꯔꯠꯃꯦꯟ
ꯍꯣꯏ ꯑꯗꯨ ꯌꯦꯡꯗꯣꯏꯅꯤ ꯄꯩꯁꯥ ꯌꯥꯝꯗꯕ ꯄꯩꯁꯥ ꯐꯪꯕꯅ ꯌꯥꯝꯗꫭꯕ
ꯈꯪꯗꯦ ꯑꯁ ꯃꯊꯥ ꯁꯥꯏꯌꯦ ꯌꯨꯝꯗ ꯆꯠꯂꯗꯨꯅꯦ ꯆꯥꯛ ꯏꯁꯤꯡꯗ ꯊꯣꯡꯕꯗ ꯋꯥꯏ ꯀꯩꯝ ꯇꯧꯅꯕ ꯂꯩꯇꯦ ꯈꯔ ꯇꯨꯝꯃꯅꯤ ꯑꯧ ꯆꯔꯥꯅꯤ ꯀꫭꯟ ꯑꯃꯨꯛ ꯐꯤꯒꯗꯤ ꯑꯃꯨꯛ ꯉꯍꯥꯛ ꯑꯃꯨꯛ ꯇꯨꯃꯨꯔꯅꯤ
ꯍꯧꯒꯠꯂꯅꯤ ꯅꯨꯡꯊꯤꯜꯒꯤ ꯆꯥ ꯀꯩꯀꯩ ꯑꯃꯨꯛ ꯂꯣꯜꯂꯅꯤ ꯑꯗꯨ ꯂꯣꯏꯔꯗꯤ ꯀꯣꯟꯅ ꯑꯃꯨꯛ ꯐ°ꯡꯉꯅꯤ ꯅꯨꯃꯤꯗꯥꯡꯒꯤ ꯆꯞ ꯆꯥꯏ ꯍꯥꯏꯕ
ꯑꯗꯨꯅꯦ ꯑꯩ ꯇꯜꯂꯦ ꯍꯥꯏꯕ ꯑꯗꯨꯅ ꯑꯥꯗꯁꯨ ꯂꯩꯅꯤꯡꯗꯦ ꯁꯤꯗꯁꯨ ꯔꯩꯅꯤꯡꯗ° ꯒꯌꯥꯟ ꯇꯥꯗꯦ
ꯌꯨꯝꯗ ꯂꯩꯕꯁꯤꯁꯨ ꯇꯧꯕ ꯑꯃ ꯌꯨꯝꯗ ꯍꯦꯛ ꯆꯠꯈ꯭ꯔꯕ ꯄꯨꯔꯥ ꯊꯕꯛ ꯂꯩꯇꯕ ꯀꯩ ꯍꯥꯏꯅꯤ ꯑꯩꯈꯣꯏꯁꯦ ꯀꯩꯅꯣꯏ ꯑꫭꯏꯅꯥ ꯈꯜꯂꯛꯇ꯭ꯔꯥ
ꯍꯥꯏꯗꯤ ꯆꯥꯛꯈꯨꯝꯗꯥ ꯁꯨꯝ ꯂꯣꯏꯁꯟꯗꯧꯔꯕ ꯃꯤ ꯃꯥꯟꯗ꯭ꯔꯥ ꯆꯥꯛꯈꯨꯝ ꯁꯤꯗꯥ ꯆꯥꯛ ꯑ°ꯟꯁꯥꯡ
ꯑꯩꯈꫭꯏꯅꯗꯥ ꯊꯣꯡꯉꯃꯤꯅꯀꯣ ꯅꯨꯃꯤꯗꯥꯡꯗ ꯀꯔꯤ ꯊꯣꯡꯁꯤꯒꯦ ꯈꯟꯕ ꯍꯧꯔꯛꯑꯅꯤ
ꯑꯌꯨꯛꯀꯤ ꯊꯣꯡ ꯊꫭꯡꯅ ꯅꯨꯡꯗꯥꯅ ꯀꯩ ꯊꫭꯡꯁꯤꯒ° ꯇꯧꯔꯅꯤ ꯑꯗꯩ ꯄꯥꯡꯈꯥ ꯌꯦꯡꯉꯨꯔꯒꯅ ꯑꯗꯨꯗꯣ ꯑꯃꯨꯛ ꯆꯥꯅꯤꯡꯉꯛꯑꯒ ꯑꯃꯨꯛ ꯊꯣꯡꯕ
ꯍꯣꯏ
ꯑꯗꯨ ꯑꯁ ꯑꯩ ꯀꯨꯏ ꯑꯗꯨ ꯀꯩꯒꯨꯝꯕ ꯃꯣꯏꯒꯤꯗꯨꯗ ꯂꯩꯈ꯭ꯔꯗꯤ ꯁꯤꯗ ꯀꯨꯏꯅ ꯂꯩꯔꯔꫭꯏ
ꯎꯝ ꯅꯣꯏꯒꯤꯗꯤ ꯀꯔꯝ ꯀꯥꯟꯗꯩ ꯀ꯭ꯂꯥꯁꯇꯣ ꯍꯧꯅꯤ ꯍꯥꯏꯔꯛꯏꯅꯣ
ꯃꯣꯏꯗꯨ ꯖꯨꯂꯥꯏ ꯑꯥ ꯖꯨꯂꯥꯏ ꯇꯪꯈꯥꯏꯗꯒꯤ ꯍꯧꯅꯦꯅ ꯍꯥꯏꯕꯅꯦ
ꯑꯣꯑꫭ ꯑꯁ ꯐꯩꯌꯦ ꯅꯪꯗꯤ ꯑꯗꯨ ꯑꯃꯨꯛ ꯆꯠꯈꯤꯗꯣꯔꯦ
ꯑꯗꯨ ꯆꯠꯇ꯭ꯔꯗꯤ ꯀꯩꯗꯧꯕꯅꯤ ꯑꯩ ꯍꯧꯖꯤꯛ ꯀꯔꯤꯝ ꯇꯧꯅꯕꯁꯨ ꯂꯩꯇꯦ
ꯍꯣꯏ ꯑꯗꯨꯅꯦ ꯑꯩꯅ ꯅꯍꯥꯟ ꯅꯣꯡꯃ ꯋꯥꯔꯤ ꯁꯥꯟꯅꯩ ꯍꯥꯏꯕ ꯑ‌ ꯑꯈꯣꯏꯒꯤꯗꯨꯗ ꯍꯥꯟꯅ ꯇꯝꯃꯝꯕ ꯁꯦꯅꯤꯌ꯭ꯔ ꯑꯝꯒ ꯁꯥꯟꯅꯩ ꯍꯥꯏꯕꯗꯣ ꯃꯥꯥꯅꯁꯨ ꯍꯥꯏꯔꯛꯏꯅꯦ ꯑꯁ ꯁꯨꯝ ꯃꯣꯏꯁꯨ ꯊꯕꯛꯇꯣ ꯇꯧꯔ‌ꯦꯗꯅ ꯊꯕꯛꯇꯣ ꯇꯧꯔꯒ ꯑꯥ ꯌꯧꯁꯜꯂꯀꯥꯟꯗ ꯇꯧꯅꯕ ꯀꯩꯝ ꯂꯩꯔꯝꯗ꯭ꯔꯦ ꯁꯤꯒꯤ ꯂꯥꯏꯟꯁꯤꯒꯤ ꯑꯣꯏꯅ ꯑꯇꯣꯞꯄꯒꯤꯗꯗꯤ ꯑꯣꯏꯅ ꯂꯩꯔꯝꯕꯗꯣ
ꯎꯝ
ꯑꯗꯨ ꯑꯣꯏꯌꯦ ꯈꯣꯠꯂꯦ ꯇꯧꯔꯒ ꯃꯥꯗꯣ ꯍꯥꯏꯔꯛꯑꯦ
ꯍꯧꯖꯤꯛ ꯊꯕꯛꯁꯦ ꯈꯪꯗꯦ ꯄꯩꯁꯥ ꯌꯥꯝ ꯇꯥꯡꯕꯗꯨꯖꯨ ꯁꯨ ꯇꯝꯅꯤꯡꯗꯦ ꯑꯣꯏꯒ꯭ꯔꯗꯤ ꯐꯩ ꯑꯣꯏꯍꯧꯗ꯭ꯔꯗꯤ ꯄꯩꯁꯥ ꯃꯌꯥꯝ ꯃꯥꯡꯕꯗꯣ ꯄꯥꯝꯃꯨꯏꯗꯅ
ꯎꯝ
ꯑꯗꯨꯅ ꯄꯩꯁꯥ ꯈꯔ ꯌꯥꯝꯗꯕꯁꯤꯗ ꯇꯝꯃꯒ ꯑꯣꯏꯔ ꯑꯣꯏꯒ꯭ꯔꯦ ꯑꯣꯏꯗ꯭ꯔꯒꯅ ꯑꯩꯗꯤ ꯕꯦꯀ꯭ꯔꯤꯗꯣ ꯄꯥꯝꯖꯕꯅꯤꯅ ꯕꯦꯀ꯭ꯔꯤꯗꯣ ꯇꯝꯗꯒꯦ ꯇꯧꯕ
ꯎꯝ ꯐꯩꯌꯦ ꯇꯝꯗꯧꯑꯣ
ꯄꯩꯁꯥꯗꯣ ꯌꯥꯝ ꯂꯩꯕ ꯅꯠꯇꯝꯅꯤꯅ ꯑꯇꯩ ꯑꯇꯩ ꯇꯝꯗꯧꯗꯨꯁꯨ
ꯎꯝ ꯑꯩꯈꯣꯏ ꯏꯃꯥꯟꯅꯕꯤ ꯑꯃꯗꯨꯁꯨ ꯐꯥꯁ ꯐꯨꯠ ꯀꯨꯝꯕ ꯍꯥꯡꯍꯟꯕ ꯌꯥꯅꯤ ꯃꯣꯔꯣꯛꯀꯤ
ꯃꯥꯒꯤ ꯄꯤꯛꯀꯜꯒꯤ ꯑꯃ ꯃꯣꯔꯣꯛ ꯈꯛꯇꯒꯤ ꯑꯣꯏꯕ
ꯍꯣꯏ ꯑꯗꯨꯅꯦ ꯃꯥꯒꯤ ꯑꯗꯨꯒꯤ ꯍꯥꯡꯍꯜꯂꯗꯣꯏꯅꯤ
ꯃꯥꯒꯤ ꯌꯥꯗ꯭ꯔꯤꯌꯦ ꯄꯥꯏꯈꯠꯄꯗꯤ ꯌꯥꯕ ꯇꯧꯕꯗꯤ ꯗꯤ ꯌꯥꯗꯕ
ꯍꯣꯏ ꯑꯗꯨꯒꯤ ꯑꯁ ꯑꯗꯨꯝ ꯋꯥꯛ ꯈꯠꯄꯗ ꯋꯥꯀꯠꯄꯗ ꯑꯩ ꯀꯩꯗꯧ ꯍꯥꯏꯅꯣ ꯍꯥꯏꯕꯅꯤ ꯃꯥꯅ ꯉꯥꯡꯉꯤꯗꯨꯕꯣ ꯑꯩꯉꯣꯟꯗ ꯌꯥꯠ ꯗ‌ꯦ ꯌꯥꯗꯦ ꯌꯥꯗꯦ ꯑꯩꯅ ꯑꯩꯒꯤꯁꯨ ꯌꯥꯗꯦ ꯍꯥꯏꯕ ꯑꯩꯒꯤꯗꯤ ꯄꯨꯔꯥ ꯕ꯭ꯂꯦꯡ ꯑꯣꯏꯅ ꯂꯩꯒ꯭ꯔꯦꯕ
ꯎꯝ
ꯑꯗꯨꯒꯤ
ꯈꯪꯗꯦ ꯃꯥ ꯑꯩꯅ ꯐꯣꯟ ꯇꯧꯁꯜꯂꯣ ꯍꯥꯏꯕꯅꯦꯕ
ꯑꯣ
ꯅꯪ ꯁꯨꯝ ꯍꯥꯏ ꯂꯩꯗꯣꯏ ꯁꯔꯨꯝ ꯌꯦꯡꯕꯤꯗ꯭ꯔꯕꯅꯤꯅ ꯐꯣꯟ ꯇꯧꯁꯜꯂꯣ ꯑꯗꯨ ꯐꯣꯟꯗ ꯍꯥꯏꯌꯣ ꯑꯗꯨꯁꯨꯨ ꯇꯜꯂ‌ꯦ ꯈꯣꯠꯂ‌ꯦ ꯇꯧꯔ ꯂꯩꯔꯦ
ꯍ‌ꯣꯏꯌꯦ ꯑꯩꯉꯣꯟꯗ ꯍꯥꯏꯋ‌ꯣꯌꯦ ꯑꯩꯅꯟ ꯅꯪꯅꯁꯨ ꯅꯪꯁꯨ ꯍꯥꯏꯌꯣ ꯍꯥꯏꯕ ꯑꯗꯨꯗꯤ ꯑꯝꯇ ꯍꯥꯏꯌꯨꯗꯅꯥꯗ ꯃꯥ ꯑꯗꯨꯁꯨ ꯌꯥꯗꯦ ꯃꯥꯅ ꯃꯥꯅ ꯊꯥꯏꯌꯦꯌ‌ꯦ ꯌꯦꯡꯉꯛꯇꯦꯌ‌ꯦ ꯑꯩꯅ ꯑꯩꯒꯤꯁꯨ ꯊꯥꯏ ꯌꯦꯡꯉꯛꯇꯦ ꯌꯦꯡꯃꯜꯂꯛꯇ꯭ꯔ ꯀꯥꯟꯗ ꯑꯩꯗꯤ ꯑꯗꯨꯝ ꯇꯧꯁꯜꯂꯦ ꯍꯥꯏꯕ
ꯑꯩꯒꯤ ꯉꯍꯥꯟ ꯑꯍꯥꯝꯕ ꯍꯧꯕꯒꯤ ꯊꯥꯕꯗꯣ ꯑꯩꯒꯤ ꯁꯨꯃꯥꯏ ꯃꯥꯏ ꯇꯧꯔꯦ ꯑꯅꯧꯕꯅꯦ ꯍꯥꯏꯅ ꯉꯁꯤꯕꯧ ꯌꯦꯡꯗ꯭ꯔꯤ ꯌꯦꯡꯗꯅ ꯑꯗꯨꯝ ꯌꯦꯡꯗꯅ ꯑꯗꯨꯝ ꯃꯌꯥꯝꯁꯤꯅ ꯀꯣꯜ ꯇꯧꯕꯤꯔꯒ ꯌꯥꯒꯔꯦ
ꯍꯣꯏꯣ ꯑꯗꯨꯅꯦ ꯑꯗꯨꯃꯥꯏꯅ ꯇꯧ ꯍꯥꯏ ꯃꯤꯉꯣꯟꯗ ꯈꯔ ꯍꯥꯏꯖꯜꯂꯣ ꯍꯥꯏꯕ ꯑꯗꯣ ꯃꯥꯗꯤ ꯃꯥꯒꯤꯗꯤ ꯑꯗꯨꯝ ꯇꯜꯂ ꯂꯩꯗꯅ ꯃꯤꯉꯣꯟꯗ ꯍꯥꯏꯕꯗꯣ꯫
ꯎꯝ꯫
ꯑꯗꯨꯅꯤ ꯇꯧꯔꯒ ꯂꯩꯔꯤꯁꯦ ꯑꯩꯉꯣꯟꯗ ꯍꯥꯏꯌꯣ ꯑꯩꯉꯣꯟꯗ ꯍꯥꯏ ꯅꯪꯒꯤ ꯍꯥꯏꯕꯗ ꯃꯥꯒꯤꯁꯨ ꯌꯥꯎꯍꯧꯋꯣꯌꯦ꯫
ꯑꯩꯒꯤ ꯍꯥꯏꯕꯗ ꯃꯥꯒꯤꯁꯨ ꯍꯦꯛꯇ ꯌꯥꯎꯕꯤꯌꯣꯗꯨ꯫ ꯑꯩꯗꯤ ꯑꯩꯒꯤ ꯏꯁꯥꯒꯤꯐꯥꯎ ꯀꯩꯝ ꯌꯥ-ꯌꯥꯕꯤꯔꯛꯇ꯭ꯔꯦꯀꯣ ꯃꯤꯗꯣ ꯇꯧꯔ ꯍꯥꯏꯈꯤꯃꯦ꯫
ꯐꯣꯟ ꯇꯧꯕꯗꯤ ꯑꯗꯨꯝ ꯄꯥꯏꯈꯠꯂꯛꯄ꯭ꯔꯕ꯫ ꯌꯦꯡꯗꯣꯏꯅꯦ ꯑꯗꯨꯒꯤ ꯎꯝ꯫
ꯃꯥꯒꯤꯗꯣ ꯑꯩꯅ ꯇꯧꯕꯗꯁꯨ ꯌꯥꯗꯦꯕ ꯑꯝꯇ꯫
ꯎꯝ꯫
ꯅꯪ ꯃꯦꯟꯐꯤꯠ ꯌꯦꯡꯉꯣꯏꯗ꯭ꯔꯣ꯫
ꯌꯦꯡꯗꯣꯏꯅꯦ ꯍꯥꯏꯕ꯫
ꯑꯣ꯫
ꯍꯥꯏꯗꯤ ꯉ-ꯍꯪꯆꯤꯠ ꯆꯠꯂꯅꯤꯗꯅ ꯑꯗꯨꯒ ꯑꯇꯩ ꯑꯇꯩꯗꯤ ꯀꯩꯁꯨꯥ ꯌꯥꯝ ꯌꯦꯡꯅꯤꯡꯗꯦꯕ ꯗꯦꯠ ꯑꯩꯠꯀꯤꯗꯨꯅꯦ ꯌꯥꯝ ꯌꯦꯡꯅꯤꯡꯉꯤꯁꯦ꯫
ꯅꯪ ꯃꯃꯥꯡꯗ ꯌꯦꯡꯍꯧꯕ ꯅꯠꯇ꯭ꯔꯣ꯫
ꯌꯦꯡꯉꯦ꯫
ꯎꯝ꯫
ꯑꯗꯨꯒꯤ ꯗꯦꯠ ꯑꯦꯠꯇꯨꯗꯤ ꯅꯪꯅꯕ ꯂꯥꯛꯑꯒꯦ ꯇꯧꯕ꯫
ꯑꯣ ꯂꯥꯛꯑꯣ ꯂꯥꯛꯑꯣ ꯑꯗꯨꯅ
ꯅꯣꯏ ꯗꯦꯠ ꯀꯌꯥ ꯂꯥꯛꯅꯗꯣꯏꯅꯣ꯫
ꯑꯩꯁꯨ ꯑꯦꯠꯇ ꯂꯥꯛꯇꯧ ꯃꯥꯜꯂꯦ ꯂꯥꯛꯑꯗꯤ ꯀꯩꯒꯤꯅꯣꯗ ꯃꯣꯏꯒꯤ ꯄ꯭ꯔꯣꯒꯥꯝꯗꯣ ꯅꯨꯡꯊꯤꯟꯗꯒꯤꯅꯤꯗꯅ꯫
ꯎꯝ꯫
ꯑꯗꯨꯒꯤ꯫ ꯅꯨꯡꯊꯤꯜꯒꯨꯝꯕꯗ ꯂꯥꯛꯄꯅ ꯐꯗꯣ ꯃꯥꯟꯕ ꯄ꯭ꯔꯣꯒꯥꯥꯝꯗꯣ ꯑꯗꯨꯝ ꯊꯦꯡꯕꯅꯤꯅ꯫ ꯑꯩꯈꯣꯏ ꯍꯣꯁꯇꯦꯜꯒꯤ ꯆꯥꯛ ꯄꯤꯔꯕ꯭ꯔꯣ꯫ ꯍꯜꯂꯣ꯫ ꯍꯜꯂꯣ꯫